ꯑ
ꯇꯥꯏ ꯇꯔꯦ ꯑꯩ ꯇꯥꯕꯅꯠꯇ꯭ꯔꯣ ꯑꯩ ꯍꯥꯏꯅ ꯇꯥꯕ꯭ꯔꯣ
ꯇꯥꯏ ꯇꯥꯏꯌꯦ ꯇꯕ
ꯇꯔꯦ ꯇꯔꯦ ꯑꯣ ꯑꯁ ꯑꯃ ꯀꯩꯅꯣꯒꯤ ꯑꯩꯈꯣꯏꯒꯤ ꯂꯝꯃꯤꯟꯒꯤ ꯃꯄꯦꯒ ꯁꯥꯟꯅꯔꯝꯗꯥꯏ ꯈꯨꯗꯤꯡꯒꯤ ꯏꯁꯇꯦꯇꯁ ꯑꯗꯨꯝ ꯊꯝꯕꯅꯦꯕ ꯊꯥꯏꯅꯗꯒꯤ ꯍꯧꯅ
ꯎꯝ
ꯀ꯭ꯂꯕꯀꯤ ꯁꯥꯟꯅꯔꯝꯗꯥꯏ ꯑꯣꯏꯒꯦꯔꯥ ꯅꯦꯁꯅꯦꯜꯒꯤ ꯁꯥꯟꯅꯔꯝꯗꯥꯏ ꯑꯣꯏꯒꯦꯔꯥ ꯑꯦꯅꯤ ꯁꯥꯟꯅꯔꯝꯗꯥꯏ ꯈꯨꯗꯤꯡꯒꯤ ꯃꯥꯄꯦꯒꯕꯨ ꯍꯦꯛ ꯁꯥꯟꯅꯔꯝꯗꯥꯏ ꯈꯨꯗꯤꯡꯒꯤ ꯏꯁꯇꯦꯇꯁ ꯑꯗꯨꯝ ꯊꯝꯕꯅꯦꯕ ꯔꯥꯅꯤꯡꯒꯤ ꯍꯧꯖꯤ ꯍꯧꯖꯤꯛꯁꯨ ꯊꯝꯍꯧꯔꯦ
ꯃꯣꯏꯅ ꯏꯁꯄꯦꯟ ꯏꯁꯄꯦꯟꯗ ꯃꯉꯥ ꯆꯠꯂꯒ ꯐ꯭ꯔꯥꯟꯁꯅ ꯑꯃꯨꯇꯪ ꯆꯟꯕ ꯑꯃ ꯌꯥꯎꯈꯤꯕꯅꯦꯕ
ꯎꯝ
ꯃꯤꯅꯤ ꯁꯤꯛꯁꯇꯤ ꯁꯤꯛꯁ ꯁꯤꯛꯁ ꯃꯤꯅꯠ ꯆꯠꯄꯗ ꯑꯗꯩ ꯂꯥꯁꯇꯕꯨꯗꯤ ꯖꯔꯥ ꯖꯔ ꯍꯟꯇꯣꯔꯛꯑꯦ ꯑꯗꯨꯒꯤ ꯏꯁꯇꯦꯇꯁ ꯑꯃꯒ ꯊꯝꯃꯝꯃꯣꯏ ꯂꯃꯤꯟꯒꯤ ꯀꯥꯒ
ꯃꯥꯏ ꯍꯧꯅꯕꯤꯅꯤ
ꯃꯥ ꯍꯧꯅꯕꯤ ꯐꯜꯂꯝꯗꯥꯏ ꯈꯨꯗꯤꯡꯒꯤ ꯑꯗꯨꯒ ꯑꯗꯨꯒ ꯅꯍꯥꯟꯃꯨꯛ ꯑꯗꯨꯃꯥꯏꯅ ꯑꯃ ꯊꯝꯃꯒ ꯄꯣꯕ ꯍꯥꯏꯇꯥꯔꯦ ꯑꯗꯨꯒ ꯍꯤꯞꯄꯈꯤꯕꯒ ꯀꯛꯊꯠꯈꯤꯕ ꯍꯥꯏꯅ ꯏꯁꯇꯦꯇꯁꯇꯣ
ꯑꯗꯣ ꯍꯣꯔꯦꯟꯁꯨ ꯍꯧꯖꯤꯛ ꯊꯝꯃꯣꯏꯗꯣ ꯋꯥꯅ ꯑ ꯋꯥꯠꯇ ꯉꯥꯏꯔꯤꯌꯦ ꯍꯣꯔ ꯄꯣꯔꯗꯤ ꯀꯛꯊꯈꯤꯗꯣꯏꯅꯤ ꯃꯇꯧꯗꯣꯏꯕꯁꯤ ꯑꯉꯥꯡ ꯆꯥꯏꯈꯣꯡꯅꯤꯅ ꯑꯉꯥꯡꯅꯤꯅ
ꯃꯔꯩꯃ
ꯅꯪꯒꯤꯗꯣ ꯈꯔ ꯁꯧꯕꯗꯧꯅ ꯇꯧꯋꯤꯅꯣ
ꯐꯦꯟ ꯃꯈꯣꯟꯅꯤꯕ
ꯐꯦꯟ ꯃꯈꯣꯟ ꯑꯣꯏꯖꯥꯠꯂꯣ ꯈ ꯁꯥꯎꯕꯗꯧꯅ
ꯌꯥꯕ
ꯎꯝ ꯍꯦ ꯎꯝ ꯑꯩꯒꯤ ꯀꯩꯅꯣꯗꯣ ꯎ ꯇꯔꯥꯃꯥꯊꯣꯏ ꯇꯔꯥꯅꯤꯊꯣꯏ ꯏꯁꯥꯃꯨꯛꯇꯤ ꯌꯧꯔꯕ ꯃꯥꯜꯂꯦ
ꯑꯣ ꯌꯥꯝꯖ ꯂꯥꯎꯊꯔꯦ ꯉ ꯁꯤꯜꯂꯁꯔꯅꯪꯅ
ꯔꯤꯖꯦꯛ ꯆꯠꯄ ꯈꯔ ꯌꯥꯎꯔꯒ
ꯎꯝ ꯃꯥꯠꯇ꯭ꯔꯣ ꯃꯇꯣꯛꯁꯂ ꯌꯥꯝ
ꯎꯝ
ꯅꯪꯒꯤ ꯍꯥꯟꯅꯩ ꯀꯥꯗꯣ ꯑꯣꯏꯔꯤꯕꯣ
ꯅꯇꯦ ꯑꯇꯣꯄꯗꯅꯦ ꯑꯩꯈꯣꯏꯅ ꯑꯩꯈꯣꯏꯅ ꯉꯁꯥꯏꯒꯤ ꯉꯥꯅꯨ ꯁꯦꯝꯕꯗꯣ
ꯎꯝ
ꯑꯗꯨꯏꯗ ꯊꯣꯡ ꯑꯃ ꯄꯥꯜ ꯑꯃ ꯂꯩꯍꯧꯋꯤꯗꯅ
ꯎꯝ
ꯑꯁꯪꯕꯅ ꯈꯥꯖꯟꯕ ꯃꯥ ꯑꯗꯨꯗ ꯉꯁꯥꯏ ꯅꯣꯏ ꯆꯪꯉꯝꯃꯔꯣꯏ
ꯑꯣ
ꯉꯁꯥꯏ ꯉꯥꯅꯨ ꯁꯦꯝꯕꯩ ꯇꯨꯡꯂꯣꯝꯗ ꯍꯥꯏꯇꯥꯔꯦ ꯌꯨꯝꯂꯣꯝꯗ ꯅꯠꯇꯕ ꯁꯣꯅꯥꯀꯟꯒꯤ ꯁꯪꯒꯣꯏꯔꯣꯝꯒꯤꯗ
ꯑꯣ
ꯑꯗꯨꯗ ꯊꯣꯡꯉ ꯂꯩꯍꯧꯕꯅꯦꯕ ꯑꯩꯈꯣꯏꯒꯤ
ꯃꯃꯥꯡꯁꯤ ꯃꯃꯥꯡꯗ ꯃꯃꯥꯡꯗ ꯑꯣꯏꯒꯣꯏꯔꯥ
ꯎꯝ ꯑꯗꯨꯖ ꯅꯨꯡꯗꯥꯡ ꯅꯨꯡꯊꯤꯟꯗꯗꯤ ꯌꯥꯝ ꯁꯥꯏꯔ ꯅꯦꯝꯕꯅꯤꯅ ꯃꯊꯛꯇ ꯌꯨꯝ ꯀꯩꯁꯨꯦ ꯍꯧꯪꯗꯦ ꯐꯖꯅ ꯂꯩꯇ꯭ꯔꯦ ꯏꯕ
ꯆꯥꯕꯅꯤ ꯁ꯭ꯔꯤ ꯀꯀꯥꯟꯗꯤ
ꯎꯝ ꯍꯥꯟꯅ ꯁꯤꯛꯁ ꯍꯥꯟꯅꯗꯤ ꯁꯚꯦꯟ ꯍꯟꯗ꯭ꯔꯦꯠ ꯈꯔ ꯍꯦꯜꯂꯝꯕꯗꯣ ꯍꯧꯖꯤꯛꯇꯤ ꯁꯤꯛꯁ ꯍꯟꯗ꯭ꯔꯦꯠꯨꯛ ꯀꯃꯤꯍꯥꯛꯇꯪ ꯂꯩꯈ꯭ꯔꯦ ꯑꯩꯈꯣꯏ ꯃꯤꯅꯠ ꯍꯥꯏꯁꯦ ꯑꯗꯨꯝ ꯇꯔꯥꯅꯤꯄꯥꯥꯟꯅ ꯑꯗꯨꯝ ꯁꯨꯔꯕ
ꯎꯝ
ꯁꯨꯔꯝꯗ꯭ꯔꯒꯗꯤ ꯀꯃꯥꯏꯅ ꯇꯧꯕ ꯑꯗꯨꯝ ꯁꯨꯒꯗ꯭ꯔꯣ
ꯁꯨ ꯁꯨꯔꯛꯀꯅꯤꯗ ꯃꯌꯥꯝꯁꯨ ꯍꯦꯟꯅ ꯇꯧꯔꯗꯔꯤ
ꯎꯝ
ꯃꯤꯅꯥ ꯃꯁꯤꯡ ꯍꯦ ꯍꯟꯅ ꯇꯧꯕ ꯌꯥꯎꯈꯤꯗꯦ ꯑꯗꯨꯅ ꯁꯨꯕꯅꯤ
ꯎꯝ ꯍꯅ ꯑꯗꯨꯕꯨ ꯀꯔꯤ
ꯍ
ꯑꯩꯈꯣꯏꯒꯤ ꯏꯪꯂꯦꯟꯒ ꯏꯪꯂꯦꯟꯒ ꯑꯃꯗꯨꯒ ꯁꯥꯟꯅꯕꯗꯣ ꯑꯃꯗ ꯄꯣꯛꯍꯧꯔꯗꯤ ꯐꯅꯤꯗ
ꯃꯨꯛ ꯄꯣꯟꯗꯧꯗꯤ ꯃꯥꯜꯂꯦ ꯑꯗꯨ ꯈꯪꯗ꯭ꯦꯁꯤ ꯄꯩꯁꯥ ꯊꯤꯕꯤꯅ ꯃꯣꯏꯗꯤ
ꯄꯣꯛꯍꯧꯔꯗꯤ ꯑꯩꯅ ꯀꯔꯤꯒꯨꯝꯕꯗꯤ ꯇꯧꯔꯗꯁꯨ ꯋꯥꯈꯜꯁꯤꯗꯗꯤ ꯍꯔꯥꯎꯖꯅꯤ
ꯃꯥꯅꯦ ꯃꯤꯅꯝ ꯆꯥꯕꯅꯤꯅꯀꯣ
ꯎꯝ
ꯁꯛꯇꯥ ꯃꯅꯨꯡꯁꯤꯗꯦ
ꯃꯣꯏ ꯀꯥꯡꯕꯨꯅ ꯈꯪꯔꯝꯒꯗꯣꯏꯁꯦ ꯏꯁꯄꯦꯟ ꯑꯥꯔꯖꯦꯟꯇꯤꯅꯥꯒ ꯐꯥꯏꯅꯦꯜ ꯆꯪꯕ ꯃꯣꯏꯅ ꯃꯣꯏꯅ
ꯎ
ꯃꯣꯏꯅ ꯑꯄꯥꯝꯝꯕꯝꯒꯗꯣꯏꯁꯦ
ꯍꯣꯏꯣꯏꯗꯤ ꯃꯣꯏꯣꯏ ꯃꯣꯏ ꯃꯥꯟꯅꯕ ꯃꯁꯦꯟ ꯑꯩꯈꯣꯏꯅꯖꯤꯁꯨ ꯄꯥꯝꯃꯤꯕ ꯑꯩꯈꯣꯏ ꯏꯃꯥꯟꯅꯕ ꯃꯁꯤꯡꯦꯟ ꯄꯥꯡꯝꯕ
ꯎꯝ ꯃꯤ ꯃꯤꯒꯤ ꯑꯄꯥ ꯑꯄꯥꯝꯕꯅꯤ
ꯑꯅꯤ ꯗꯂꯤꯡ ꯍꯪꯕꯤꯕꯥ ꯄꯄꯩ ꯊꯅ ꯌꯥꯝꯅ ꯄꯥꯝꯕ ꯑꯩꯈꯣꯏꯅꯣ
ꯎꯝ ꯁꯣꯏꯁꯦ ꯆꯌꯦꯦꯡꯁꯤ ꯑꯗꯨꯝ ꯊꯨꯝꯃꯣꯏꯗꯧꯔꯤ ꯍꯌꯦꯡꯗꯨꯅꯤ ꯍꯌꯦꯡꯅ ꯑꯃꯨꯛ ꯃꯗꯨꯒꯤꯁꯨ ꯌꯦꯡꯒꯗꯕ ꯍꯌꯦꯡꯁꯦ ꯀꯔꯝ ꯀꯥꯟꯗ ꯂꯣꯏꯗꯣꯏꯅꯣꯕ ꯐꯣꯟ ꯇꯧꯅꯕꯤꯁꯦ
ꯍꯌꯦꯡ ꯀꯩꯅꯣꯝꯇ ꯂꯣꯏꯁꯤꯟꯒꯦ ꯍꯥꯏꯔꯛꯑꯅꯤ ꯍꯌꯦ ꯅꯨꯡꯁꯤ ꯅꯠꯇ꯭ꯔꯒ ꯅꯨꯡꯗꯥꯡ ꯑꯣꯏꯗꯥ ꯅꯨꯡꯖꯤ ꯑꯣꯏꯗꯔ
ꯍꯣꯏ ꯑꯩꯁꯦ ꯁꯤ ꯁꯨꯍꯧꯗ꯭ꯔꯒꯗꯤ ꯃꯥꯡꯖꯗꯣꯏꯔꯕ
ꯃꯥꯡꯁꯨꯦ ꯇꯥꯃꯤꯈꯦ
ꯑꯃꯗꯣ ꯇꯥꯛꯁ ꯑꯃꯗꯣ ꯍꯥꯞꯄꯛꯑꯔꯣꯏ ꯑꯗꯨꯗꯤ
ꯍꯥꯇꯥ
ꯑꯁꯤ ꯂꯣꯏꯁꯤꯟꯍꯧꯗꯕ ꯌꯥꯗꯕꯅꯤꯅ ꯑꯗꯨꯗꯤꯀꯣ
ꯎꯝ
ꯉꯁꯥꯏꯗꯣ ꯑꯃꯗꯣ ꯍꯥꯄꯝꯃꯗꯔꯣ ꯃꯣꯏ ꯀꯃꯥꯏꯅ ꯍꯥꯏꯗꯣꯏꯅꯣ ꯁꯤ ꯀꯩꯒꯨꯝꯕ ꯂꯣꯏꯔꯦ ꯈꯜꯂꯣꯅꯦ ꯍꯧꯖꯤꯛ
ꯑꯗꯨ ꯑꯗꯨꯗꯤ ꯂꯦꯕꯔꯗꯨ ꯑꯗꯨꯝ ꯍꯥꯞꯄꯛꯀꯅꯤ
ꯑꯁꯤ ꯀꯩꯒꯨꯝꯕ ꯐꯣꯟꯁꯤꯦꯅ ꯂꯣꯏꯔꯦ ꯈꯜꯂꯣꯅꯦ
ꯎꯝ
ꯑꯗꯨꯝ ꯃꯣꯏꯗ ꯍꯥꯏꯗꯣꯏꯔꯕ ꯍꯥꯏꯔꯀꯥꯟꯗ ꯑꯗꯨꯝ ꯍꯥꯄꯛꯀꯗ꯭ꯔꯕ ꯃꯁꯥ
ꯎꯝ ꯇꯁ ꯇꯥꯁ ꯇꯥꯁꯖꯤ ꯂꯥ ꯑꯗꯣꯔꯅꯦ꯫ ꯑꯗꯨꯝ ꯌꯥꯎꯅꯔꯅꯤ ꯍꯥꯏꯇꯥꯔꯦ ꯇꯥꯁ ꯂ ꯇꯗ ꯍ ꯍꯥꯞꯀꯅꯕꯒ ꯍꯥꯀ
ꯎꯝ ꯍ ꯑꯗꯨꯒꯗꯤ
ꯎꯝ
ꯈꯪꯗꯦꯗ ꯃꯄꯤꯅ ꯍꯤꯡꯒꯣꯟꯁꯨ ꯈꯔ ꯌꯥꯝ ꯆꯜꯍꯟꯅꯤꯡꯉꯤ꯫ ꯑꯩ ꯈꯜꯂꯤꯁꯦ꯫ ꯃꯥꯅ ꯒꯣꯜꯗꯟ ꯕꯨꯠꯀꯤ ꯌꯥꯝ ꯐꯪꯕ ꯌꯥꯝ ꯆꯜꯍꯟꯕ ꯑꯩꯅ ꯄꯥꯏꯁꯦꯒ ꯁꯤꯁꯦ꯫
ꯑꯣ
ꯃꯥꯅ ꯇꯣꯉꯥꯟꯅ ꯂꯩꯍꯟꯕ ꯁꯤ
ꯎꯝ
ꯃꯥꯅ ꯑꯗꯨꯝ ꯊꯨꯒꯥꯏꯒꯅꯤꯗ ꯈꯜꯂꯦꯗꯤ ꯔꯦꯀꯣꯁ ꯁꯤꯡꯁꯦ ꯋꯥꯔꯜꯀꯞꯀꯤ ꯑꯣꯏꯅꯗꯤ
ꯃꯤꯁꯇꯔ ꯔꯜ ꯀꯞ ꯍꯥꯏꯔ ꯈꯪꯅꯒꯗꯧꯅꯤ ꯃꯥꯗꯤ꯫
ꯎꯝ ꯃꯥ ꯑꯗꯨꯝ ꯊꯨꯒꯥꯏꯈ꯭ꯔꯅꯦꯕ ꯔ ꯀꯣꯆꯤꯡꯁꯁꯦ꯫
ꯆꯍꯤ ꯑꯃ ꯃꯥꯒꯤ ꯄ꯭ꯔꯥꯏꯝꯅꯤ ꯀꯩꯅꯣ ꯍꯧꯖꯤꯛꯁꯦ꯫
ꯎ ꯆꯍꯤ ꯀꯨꯟꯇꯔꯦꯠ ꯀꯨꯟꯊ꯭ꯔꯥ ꯇꯔꯦꯠ ꯆꯍꯤ ꯀꯨꯟ ꯇꯔꯦꯠ ꯀꯨꯟꯊ꯭ꯔꯥ ꯆꯍꯤ ꯇꯔꯥꯃꯨꯛ ꯋꯥꯠꯂꯤꯕ ꯁꯥꯟꯅꯒꯗꯕ
ꯇꯔꯥ ꯈꯔ ꯍꯦꯟꯅ ꯋꯥꯠꯂꯤ ꯫ ꯅꯦ ꯃꯥꯗ ꯆꯍꯤꯗꯤ ꯅꯧꯔꯤꯕꯅꯤ ꯀꯨꯟꯊ꯭ꯔꯥ ꯃꯔꯤꯗ ꯉꯥꯏꯔꯤ꯫
ꯃꯁꯥ ꯁꯣꯛꯄ ꯏꯟꯖꯨꯔꯤ ꯂꯩꯕ ꯍꯦꯟꯃꯟꯕ ꯍꯥꯏꯇꯥꯔꯦ ꯃꯈꯋꯥ ꯑꯃꯨꯛꯁꯨ ꯃꯈ꯭ꯔꯨ ꯑꯃꯨꯛ ꯁꯣꯛ
ꯌꯥꯗꯦꯗ ꯅꯨꯡꯁꯥꯗ ꯌꯥꯗ꯭ꯔꯦꯕ
ꯅꯍꯥꯁꯨ ꯌꯥꯝꯅ ꯃꯁꯥꯅ ꯃꯁꯥ ꯃꯥꯡꯍꯟꯖꯕ ꯃꯤꯅꯦ꯫ ꯁꯨꯛ ꯌꯥꯝꯅ ꯐꯥꯎꯔꯒ ꯁꯥ ꯃꯁꯥ ꯃꯥꯡꯍꯟꯗꯦ
ꯃꯥꯅꯦ ꯁ ꯁꯣꯄ ꯈ ꯈꯠꯇꯩꯁꯤ ꯅꯠꯇꯦꯕ
ꯎꯝ
ꯃꯥꯅ ꯁꯨꯝ ꯑꯍꯨꯝ ꯁꯨꯕꯗ ꯑꯗꯨꯝ ꯄꯥꯝꯅꯔꯤ ꯅꯨꯃꯤꯠ ꯥꯟꯗ ꯃꯦꯆꯤꯟ ꯂꯩꯔꯕ ꯃꯇꯨꯡꯗ ꯃꯥ ꯑꯃꯨꯛ ꯏꯟꯅꯔꯤꯅꯦꯕ ꯃꯤꯅ ꯄꯥꯝꯅꯔꯕꯗ
ꯏ ꯈꯜꯅꯤꯗ ꯐꯣꯟꯒꯤꯋꯔꯤꯁꯦ꯫ ꯑꯃꯗꯣ ꯅꯪꯅꯦ ꯑꯗꯨꯝ ꯈꯪꯉꯕꯅꯤꯗ ꯉꯁꯥꯏ ꯂꯥꯏꯛ
ꯈꯥꯡꯒꯅꯤꯅ ꯈꯥꯡꯒꯅꯤ ꯄꯥꯜꯂꯤꯁꯤꯗꯕ ꯑꯩꯅꯁꯨ ꯐꯖꯅ ꯇꯧ ꯗ ꯈꯪꯁꯤꯦꯗ ꯑꯩꯒꯤ ꯀꯌꯥ ꯑꯩꯁꯦ ꯐꯕꯃꯤ ꯅꯠꯇꯦ
ꯀꯩꯅꯣꯅꯦ
ꯑꯗꯨꯃ ꯀꯩ ꯍꯧꯕ ꯆꯜꯗꯦꯕ
ꯎꯝ ꯑꯁ ꯑꯃꯝ ꯅꯪꯅꯃꯨꯛ ꯀꯩꯅꯣꯃꯨꯛ ꯍꯥꯏꯖꯤꯜꯂꯨꯔꯒ ꯑꯃꯨꯛ ꯅꯪꯅ ꯑꯃꯨꯛ ꯕ꯭ꯂꯣꯛ ꯊꯝꯈꯤꯕꯒꯤ ꯋꯥꯔꯤꯗꯨꯗꯤ ꯃꯉꯣꯟꯗ ꯀꯥꯏ ꯍꯧꯕꯤꯕ ꯑꯣꯏꯅ ꯊꯣꯛꯑꯦ
ꯎꯣ ꯇꯃꯤ ꯂꯩꯇ ꯀꯣ ꯅꯀꯣꯔ
ꯐꯥꯎꯒꯦ ꯍꯥꯏꯔꯒ ꯑꯗꯨꯝ ꯐꯥꯎꯔꯒ ꯑꯗꯨꯝ ꯂꯩꯒꯦ ꯂꯩꯔꯣ ꯅꯪꯅ ꯑꯃꯨꯛꯛꯇꯪꯅ ꯑꯃꯨꯛ ꯗꯧꯊꯣꯛꯑꯦ ꯑꯗꯨꯗꯤ ꯃꯉꯣꯟꯗ ꯍꯦꯟꯅ ꯃꯆꯥꯛꯇꯣ ꯄꯤꯕ ꯑꯣꯏꯅ ꯊꯣꯛꯑꯦ
ꯇꯞ ꯌꯥꯏꯂꯅꯤ
ꯎꯝ
ꯏꯆꯦ ꯂꯣꯏꯗꯤ ꯂꯣꯏꯗꯣꯏꯣꯔꯦ ꯂꯣꯏꯔꯒ ꯑꯗꯨꯝ ꯀꯩꯅꯣ ꯇꯧꯔꯣ ꯆꯔꯥ ꯍꯦꯜꯂꯛꯑꯒ ꯑꯗꯨꯝ ꯇꯔꯥ ꯍꯦꯜꯂꯒꯦ ꯑꯗꯨꯝ ꯀꯩꯅꯣ ꯇꯧ
ꯎꯝ ꯀꯌꯥ ꯑꯃ ꯍꯦꯜꯂꯣꯏꯅꯣ
ꯎꯝ ꯑꯩꯈꯣꯏꯅ ꯋꯥꯔꯤ ꯌꯥꯝ ꯁꯥꯟꯅꯕꯒꯤ ꯃꯇꯨꯡ ꯏꯟꯅ ꯃꯣꯏ ꯄꯣꯏꯟꯗꯨꯣ ꯄꯤꯈ꯭ꯔꯕ
ꯎꯝ ꯄꯤꯕꯅꯤ ꯃꯆꯪ ꯑꯣꯏꯕꯗꯨ ꯂꯧꯈꯠꯄ ꯌꯥꯕꯁꯨ ꯂꯧꯈꯠꯄ ꯌꯥꯕꯁꯨ ꯇꯪ
ꯑꯩꯈꯣꯏꯅ ꯌꯥꯝ ꯀꯟꯅ ꯁꯥꯟꯅꯗꯕꯕꯤꯔꯛ ꯀꯅꯣ ꯕꯣꯏꯟꯗꯣ ꯈꯔ ꯍꯟꯊꯒꯨꯝ ꯇꯧꯋꯦꯕꯅ ꯍꯥꯟꯅꯗꯤ ꯁꯚꯦꯟ ꯍꯟꯗ꯭ꯔꯦꯗ ꯍꯦꯜꯂꯝꯕꯅꯦ ꯍꯧꯖꯤꯛꯇꯤ ꯃꯤꯅꯤꯠ ꯃꯥꯟꯅꯕꯗ ꯁꯤꯛꯁ ꯍꯟꯗ꯭ꯔꯦꯗꯠꯇ ꯇꯥꯔꯛꯑꯦꯕ
ꯎꯝ
ꯋꯥꯔꯤ ꯃꯥꯂꯦ ꯍꯥꯏꯗꯤ ꯁꯨꯝ ꯄꯁꯥ ꯃꯗꯔ ꯄꯔꯦ ꯌꯥꯝ ꯀꯟꯅ ꯁꯅꯅꯤꯡ ꯁꯥꯟꯅꯅꯤꯡꯗꯕ ꯍꯥꯏꯗꯤ ꯇꯞꯊꯔꯛꯄꯗꯣ
ꯎꯝ
ꯑꯗꯨꯃꯥꯏꯟ ꯇꯧꯔꯛꯄꯗꯨꯗ ꯄꯣꯏꯟꯗꯣ ꯈꯔ ꯍꯟꯊꯔꯛꯑꯦꯕ ꯑꯣꯏꯗ ꯑꯗꯨꯕꯨꯗꯤ ꯁꯨꯔ ꯌꯥꯜꯣꯏ ꯌꯥꯔꯝꯗ꯭ꯔꯣ
ꯌꯥꯅꯤ
ꯎꯝ